ꯑꯣ
ꯍꯥꯎ
ꯃꯥ ꯀꯩꯅꯣ ꯉꯁꯤꯅꯦꯅ ꯅꯈꯣꯟ ꯇꯧꯈ꯭ꯔꯦ
ꯇꯥꯔꯕꯣ
ꯀꯩꯅꯣ ꯅꯪ ꯀꯌꯥꯝ ꯑꯣꯠꯄꯤꯔꯛꯑꯒꯦ ꯖꯤꯝꯗ
ꯅꯠꯇꯦꯍꯦ ꯑꯩ ꯂꯣꯛ ꯊꯨꯡꯕꯒꯤꯅꯤ
ꯅꯈꯣꯟꯗꯣ ꯉꯔꯥꯡꯗꯒꯤ ꯍꯦꯟꯅ ꯇꯞꯈ꯭ꯔꯦ
ꯑꯩꯗꯣ ꯑꯩꯈꯣꯏ ꯕꯥꯗ ꯁꯤꯗ ꯂꯥꯏꯞ ꯊꯥꯔꯤꯌꯦ ꯑꯗꯨꯒꯤ ꯋꯥꯗꯣ ꯌꯥꯝ ꯀꯟ ꯀꯟꯅ ꯉꯥꯡꯕꯗꯣ ꯅꯨꯡꯉꯥꯏꯇꯕ ꯑꯗꯨꯒꯤ
ꯑꯗꯣ ꯑꯦꯂꯔꯛꯇ ꯊꯂꯣꯗꯅꯥ
ꯑꯩ ꯐꯣꯟ ꯕꯦꯂꯦꯟꯁ ꯌꯥꯎꯗ꯭ꯔꯦ ꯋꯥꯏꯐꯥꯏꯅꯦ ꯁꯝꯃꯤꯁꯦ
ꯌꯥꯝ ꯅꯨꯡꯉꯥꯏꯕꯤꯗꯤ
ꯎꯝ
ꯑꯩꯈꯣꯏꯗꯣꯏ ꯑꯣꯏꯅꯅ ꯊꯣꯛꯄ ꯊꯣꯛꯂꯑꯣ ꯑꯗꯨꯏꯒ ꯅ ꯉꯥꯏꯍꯥꯛ ꯂꯩꯔꯒ ꯊꯤꯟꯕꯤꯒꯦ
ꯅꯃꯃꯔꯣꯏ ꯋꯥꯔꯦ ꯑꯩ ꯉꯥꯛꯇ ꯂꯩ ꯇꯨꯝꯃꯗꯕꯅꯦ ꯋꯥꯔꯤ
ꯅꯪꯗꯤ ꯉꯁꯤꯗ ꯋꯥꯕꯅꯦꯕ ꯑꯩꯗꯤ ꯍꯌꯦꯡꯗꯤ ꯑꯩ ꯇꯨꯝꯕꯒ ꯐꯪꯉꯔꯣꯏ ꯉꯁꯤꯐꯥꯎꯗꯤꯤ ꯅꯨꯡꯉꯥꯏꯅ ꯇꯨꯝꯃꯅꯤ
ꯎꯝ
ꯇꯝ ꯄꯤꯔꯦ ꯈꯕ꯭ꯔꯥ
ꯀꯣꯡꯒꯥꯟꯗꯒꯤ
ꯗꯦꯠ ꯇꯦꯟꯗꯒꯤ
ꯐꯔꯦ ꯀꯩꯗꯧꯒꯦꯁ ꯆꯠꯇꯣꯛꯊꯣꯛꯈ꯭ꯔꯖꯅ
ꯅꯠꯇꯦ ꯑꯩꯕꯨ ꯗꯦꯠ ꯊꯥ ꯑꯃꯗ ꯌꯧꯅꯦ ꯑꯣꯖꯥꯅ ꯇꯥꯛꯄꯅ ꯆꯦꯞꯇꯔ ꯑꯃꯈꯛ ꯇꯥꯛꯄ ꯂꯣꯏꯕꯗꯥꯏꯔꯤ ꯆꯦꯞꯇꯔ ꯑꯃꯗꯨꯗ ꯑꯩꯕꯨ ꯀꯃꯥꯏ ꯍꯥꯕ ꯑꯗꯨꯅꯕꯣ
ꯇꯧꯅꯤ ꯇꯧꯅꯤ
ꯑꯩꯅ ꯄꯥꯜꯂꯣꯏꯗꯕ ꯅꯠꯇꯦꯀꯣ ꯑꯣꯖꯥꯅ ꯇꯥꯛꯄꯗ ꯆꯦꯞꯇꯔ ꯑꯃꯛ ꯇꯥꯛꯄꯗ ꯉꯥꯏꯔꯤꯌꯣ ꯍꯪꯕ꯭ꯔꯥ ꯑꯗꯨꯒ ꯍꯪꯒꯗꯣꯏꯁꯤꯅ ꯌꯨꯅꯤꯠ ꯃꯉꯥꯅꯦꯕ
ꯗꯦꯠ ꯇꯦꯟꯅꯗꯤ ꯀꯩꯅꯣꯒꯤ ꯍꯟꯗꯛꯀꯤꯔ
ꯅꯠꯇꯦ ꯍꯟꯗꯛꯀꯤꯗꯤ ꯍꯌꯦꯡꯁꯤꯇ ꯉꯥꯏꯔꯦ ꯅꯪꯁꯨ ꯃꯊꯪ ꯊꯥꯒꯤ ꯑꯗꯣ ꯃꯊꯪ ꯊꯥꯒꯤ ꯑꯗꯨꯗ ꯆꯦꯞꯇꯔ ꯃꯉꯥꯗꯨꯕꯨ ꯅꯪꯈꯤꯗ꯭ꯔꯣ ꯆꯦꯞꯇꯔ ꯑꯃꯇꯪꯥꯛꯄꯗ ꯊꯥ ꯃꯨ ꯆꯪꯒꯩ ꯇꯥꯛꯄꯅꯤ ꯃꯥꯅ ꯑꯗ ꯑꯩꯈꯣꯏꯅ ꯍꯣꯂꯛꯄꯗꯗꯤ ꯆꯦꯞꯇꯔ ꯈꯤꯪꯨꯛꯁ ꯃꯉ ꯇꯔꯨ ꯃꯉꯥꯔꯨ ꯌꯥꯎꯅꯤ
ꯑꯩꯁ ꯃꯉꯥ ꯇ꯭ꯔꯣꯅ
ꯄꯥꯁ ꯇꯧꯅꯕ ꯄꯥꯔꯣ ꯀꯩꯗꯧꯔꯒꯦ
ꯀꯩ ꯄꯥꯠꯇꯣꯔꯤꯒꯦ ꯂꯥꯏꯔꯤꯛ ꯂꯩ ꯁꯣꯏꯗꯅ
ꯑꯩꯅ ꯀꯣꯂꯦꯖ ꯆꯠꯂꯤꯁꯦ ꯌꯥꯝ ꯅꯨꯡꯉꯥꯏꯕꯗꯨꯅꯦ ꯑꯩ ꯂꯥꯏꯔꯤꯛ ꯂꯩꯇꯦ ꯅꯣꯠ ꯈꯦꯠꯇꯅꯦ ꯅꯣꯠ ꯁꯨꯣꯖꯥꯅ ꯐꯤꯕ ꯂꯣꯏꯔꯦꯖ
ꯄꯥꯁ ꯇꯧꯅꯕ ꯇꯧ ꯑꯁꯤ ꯅꯥꯀꯟ ꯑꯩꯁꯨꯗꯤ ꯂꯩꯁꯤꯗꯤ ꯑꯩꯈꯣꯏ ꯅꯥꯀꯟ ꯀꯗꯁꯨ ꯃꯛꯁꯜ
ꯍꯥꯥ
ꯑꯩ ꯊꯣꯏꯗꯤ ꯅꯥꯀꯟꯗ ꯈꯤꯜ ꯂꯩꯔꯤꯁꯦ ꯃꯅꯥꯛ ꯆꯠꯂꯣ
ꯃꯥꯏ ꯃꯅꯥ ꯆꯠꯂꯒ ꯀꯩꯗꯧꯗꯧꯔꯤꯦ ꯃꯥꯅ ꯑꯩꯈꯣꯏ ꯇꯥꯛꯄꯁꯨ ꯅꯠꯇꯅ
ꯑꯦ ꯑꯃꯦꯁꯀꯤ ꯁꯖꯤꯦꯁꯟ ꯀ ꯄꯌꯥꯖ
ꯌꯥꯔꯤ ꯃꯃ ꯔꯁꯇꯧꯒ ꯇꯜ ꯎꯝ ꯉꯔꯥꯡꯁꯨ ꯋꯥꯔꯤꯗ ꯋꯥꯔꯤ ꯂꯣꯏꯁꯤꯉꯥꯏ ꯇ ꯑꯩ ꯉꯔꯥꯡꯁꯨ ꯐꯣꯟ ꯀꯛꯈꯤ ꯈꯪꯝꯕ꯭ꯔꯥ
ꯀꯩꯅꯣ ꯀꯩ ꯋꯥꯔꯤꯅꯣꯕ ꯅꯪ ꯉꯥꯡꯉꯝꯃꯦ ꯍꯥꯏꯗꯅ
ꯉꯔꯥ ꯈꯩ ꯆꯣꯖꯤꯒ ꯋꯥꯔꯤꯗ ꯑꯩ ꯈꯣꯟꯟꯖꯤ ꯆꯥꯕ ꯑꯩ ꯀꯞꯄꯦ ꯋꯥꯔꯤꯗ
ꯑꯣ
ꯑꯣ ꯌꯥꯔꯦ ꯑꯗꯨ ꯑꯗꯨ ꯑꯗꯨꯝ ꯂꯣꯏꯁꯪꯈ꯭ꯔꯣ ꯑ ꯀꯩꯅꯣ ꯑꯩꯅ ꯍꯧꯖꯤꯛ ꯍꯥꯏꯒꯦ ꯇꯧꯕ ꯁꯥꯟꯅꯕ ꯑ ꯀꯩꯒꯤꯅꯣ ꯃꯣꯏꯅ ꯑꯩꯒꯤ ꯁꯨꯔꯝꯗꯥꯏꯗ ꯑꯃꯨꯛ ꯅꯝꯕꯔ ꯆꯦꯟꯖ ꯇꯧ꯭ꯔꯤꯗꯣ
ꯍ ꯑꯩ ꯉꯁꯥꯏ ꯍꯪꯕꯅꯦ ꯑꯗꯨꯒ ꯊꯥꯔꯇꯤ ꯊꯥꯗꯣꯛꯑꯣ ꯑꯗꯨꯒ ꯃꯊꯟꯇ ꯂꯥꯛꯆꯅꯤ ꯍꯥꯏꯔꯛꯑꯦ
ꯅꯠꯇꯦ ꯑꯩꯕꯨꯁꯨ ꯍꯧꯖꯤꯛꯄꯨꯕꯨ ꯃꯤ ꯀꯣꯟ ꯃꯉꯥ ꯇꯔꯨꯛ ꯇꯧ ꯂꯩꯣꯏꯗꯣꯔꯤꯕꯔꯕ ꯉꯍ ꯉꯔꯥꯡꯒ ꯉꯁꯤꯒꯕꯨꯗꯤ ꯀꯣꯂꯦꯖꯇꯣ ꯀ꯭ꯂꯥꯁ ꯂꯩꯇ ꯀꯩꯅꯣ ꯑꯃꯨꯛ ꯆꯠꯇ꯭ꯔꯦꯌꯦꯡꯗꯤ ꯀ꯭ꯂꯥꯁ ꯀꯝꯄꯜꯁꯔꯤ ꯆꯠꯂꯅꯤꯕꯕꯨ ꯍꯌꯦꯡ ꯑꯃꯨꯛ ꯐꯣꯟ ꯃꯤꯉꯣꯟꯗ ꯐꯣꯟ ꯇꯧꯔ ꯂꯩꯒꯗꯕ ꯀ꯭ꯂꯥꯁ ꯃꯔꯛꯇꯨꯗ
ꯅꯨꯡꯗꯥꯡꯗ ꯀꯜ ꯇꯧꯔ ꯂꯣꯏ ꯀꯩ ꯇꯧꯔꯒꯦ
ꯅꯨꯡꯗꯥꯡ ꯇꯧꯕꯅ ꯍꯧꯖꯤꯛ ꯄꯨꯡ ꯇꯔꯥ ꯃꯈꯥꯏ ꯕꯥꯔꯣꯐꯥꯎ ꯉꯥꯏ ꯉꯝꯗꯣꯔꯤꯕ꯭ꯔꯥ
ꯅꯣꯏ ꯀꯌꯥ ꯁꯨꯔꯒꯌꯥ
ꯑꯥ ꯁꯤꯒ ꯀꯣꯅꯤ ꯍꯣꯏ
ꯀ ꯀꯩꯗꯧꯔꯒꯦ ꯉꯁꯤ ꯑꯍꯨꯝꯃꯨꯛ ꯃꯔꯤꯃꯨꯛ ꯁꯥꯗꯣꯛꯑꯣ ꯑꯩ ꯑꯍꯨꯝ ꯃꯔꯤ ꯁꯥꯗꯣꯛꯑꯒ ꯁꯨꯔꯦ ꯑꯩ ꯄꯨꯡ ꯇꯔꯥꯃꯥꯊꯣꯏ ꯇꯨꯝꯗꯩ
ꯅꯪ ꯅꯪꯒꯤ ꯇꯥꯛꯆꯔꯤꯕ
ꯑꯩꯗꯤ ꯑꯩꯕꯨꯗꯤ ꯑꯩꯒꯤ ꯇꯥꯛꯁꯦ ꯑꯩꯗꯤ ꯅꯣꯏ ꯇꯧꯅꯤꯡꯅꯤꯡꯕ ꯌꯥꯏ ꯑꯩꯅ ꯇꯧꯕ ꯌꯥꯗꯕꯒꯤ ꯋꯥꯅꯤ
ꯌꯥꯔꯦ ꯑꯗꯨ ꯑꯣꯏꯇꯥꯔꯗꯤ ꯅꯪ ꯉꯁꯤ ꯑꯩꯅ ꯑꯗꯨꯝ ꯃꯇꯝ ꯃꯇꯝ ꯁꯥꯡꯍꯜꯂꯔꯣꯏ ꯑꯩ ꯉꯁꯤꯜꯣꯏꯁꯂꯂꯝꯗ ꯌꯥꯗꯤ ꯀꯩꯒꯤꯅꯣ ꯍꯥꯏꯔꯒ ꯑꯩ ꯍꯧꯖꯤꯛ ꯐꯣꯔꯝ ꯐꯤꯜ ꯑꯞ ꯇꯧꯕ ꯑꯃꯨꯛ ꯍꯥꯏꯔꯛꯑꯅꯤ ꯄꯩꯁꯥ ꯖꯣꯕ ꯖꯣꯕ ꯌꯥꯝ ꯆꯥꯏ ꯒꯃꯦꯟꯨꯜ ꯒꯃꯦꯟ ꯀꯣꯂꯦꯖꯅꯤꯉ ꯑꯁꯤꯕꯨ ꯒꯔꯃꯦꯟ ꯀꯣꯂꯦꯖꯅ ꯈꯔ ꯄꯛꯀꯗ꯭ꯔ ꯈꯣꯠꯀ꯭ꯔ ꯍꯥꯏꯔ ꯃꯥꯅꯩꯁꯥ ꯑꯣꯏꯅ ꯄ꯭ꯔꯥꯏꯚꯦꯠ ꯀꯣꯂꯦꯖꯇ ꯃꯥꯅ ꯑꯣꯏꯅ ꯄꯩꯁꯥ ꯂꯧ ꯂꯩꯔꯦꯡꯧꯅꯦ
ꯌꯥꯝ ꯐꯠꯇꯕ
ꯐꯠꯇꯦ ꯄ꯭ꯔꯥꯏꯚꯦꯠ ꯀꯣꯂꯦꯖ ꯐꯥꯎꯇ ꯂꯨꯄꯥ ꯂꯤꯁꯤꯡ ꯑꯃꯒ ꯆꯇ꯭ꯔꯨꯛ ꯂꯤꯁꯤꯡ ꯑꯃ ꯆꯅꯤꯄꯥꯥꯟ ꯑꯗꯨꯥꯏꯅ ꯂꯧꯧ ꯌꯥꯝꯃ ꯂꯤꯁꯤꯡ ꯑꯅꯤꯒ ꯆꯅꯤ ꯑꯗꯨꯃꯥꯏꯅ ꯀꯨ ꯑꯩꯈꯣꯏ ꯂꯧꯔꯛꯄꯗꯨꯅ ꯍꯌꯦꯡ ꯂꯤꯁꯤꯡ ꯑꯍꯨꯝꯒꯤ ꯃꯨꯛꯀꯤ ꯃꯌꯥ ꯍꯥꯏꯔꯛꯀꯗꯣꯏꯅꯤ ꯌꯦꯧꯅꯤ
ꯎꯝ
ꯀꯅꯥꯅ ꯆꯥꯎꯈꯠꯀꯦꯕ ꯑꯗꯨꯕꯣ
ꯎ
ꯍꯥꯏ ꯑꯣꯖꯥ ꯇꯣꯂꯣꯞ ꯁꯨꯗꯦꯁꯨ ꯅꯠꯇꯦꯕ ꯑꯣꯖꯥꯈꯩꯗ ꯂꯣꯏ ꯁꯔꯀꯥꯔꯅ ꯇꯣꯂꯣꯞ ꯄꯤꯔꯤ ꯉꯥꯛꯇꯅꯤ ꯂꯥꯛ ꯑꯃꯃꯝ ꯍꯦꯟꯅ ꯆꯥꯕ ꯉꯥꯛꯇꯅꯦꯕ ꯑꯣꯖꯥꯅꯣꯁ ꯆꯪꯉꯛ ꯀ ꯍꯥꯏꯇꯥꯥꯏ ꯀꯩꯅꯣꯗꯒ ꯄꯩꯁꯥꯒ ꯄꯤꯔꯥꯟꯗ ꯑꯣꯖꯥꯖꯒ ꯀꯥꯏꯅꯪꯉꯄ ꯀꯥꯡꯕꯨꯣ ꯍꯣꯏꯕꯨꯗꯤꯣꯂꯞ ꯈꯔ ꯄꯤꯔꯝꯒ꯭ꯔꯥ
ꯍꯝ
ꯑꯗꯣ ꯑꯣꯖꯥꯅ ꯑꯃꯅ ꯂꯣꯏ ꯇꯣꯂꯣꯞ ꯆꯥꯎꯔꯤꯅꯦ ꯍꯥꯏꯕꯗ ꯑꯣ ꯐꯣꯝ ꯐꯤꯜ ꯑꯞ ꯇꯧꯕꯗ ꯑꯃꯨꯛ ꯑꯣꯖꯥꯅ ꯄꯩꯁꯥ ꯂꯩꯔꯦ ꯐꯣꯝ ꯐꯤꯜ ꯑꯞ ꯅꯠꯇꯦ ꯈꯪꯕ꯭ꯔꯥ ꯑꯦꯟ ꯁꯤ ꯁꯤ ꯌꯥꯎꯕꯩꯁꯨ ꯑꯃꯨꯛ ꯍꯣꯏ ꯑꯦꯟ ꯁꯤ ꯁꯤ ꯅꯠꯇꯦ ꯑꯦꯟ ꯑꯦꯁ ꯑꯦꯁ ꯍꯥꯏꯕ ꯑꯩ ꯑꯦꯟ ꯑꯦꯁ ꯑꯦꯁ ꯚꯣꯂꯨꯇꯤꯌꯔꯤꯡ ꯕꯣꯂꯨꯇꯤꯌꯔꯤꯡꯒꯤꯗꯤ ꯌꯥꯎꯋꯦꯕꯀꯣ ꯑꯗꯨꯒꯤꯁꯨ ꯑꯃꯨꯛ ꯄꯩꯁꯥ ꯂꯧꯋꯦ ꯈꯪꯕ꯭ꯔꯥ
ꯀꯩꯅꯣ ꯑꯦꯟ ꯑꯦꯁ ꯑꯦꯁꯗꯤ ꯀꯩꯅꯣ ꯅꯦꯁꯅꯦꯜ ꯁꯤꯦꯀ꯭ꯌꯨꯔꯤꯇꯤ ꯀꯩꯅꯣꯗꯨꯔꯣ
ꯑ ꯑꯩ ꯑꯗꯣꯏꯅꯨ ꯃꯥꯏꯗꯣꯅꯣꯅꯦ ꯌꯥꯎꯔꯤꯕ ꯑꯗꯨꯅꯤ ꯃꯣꯏ ꯀꯩꯅꯣꯗ ꯍꯌꯦꯡ ꯀꯩꯅꯣ ꯑꯩꯅ ꯀꯩꯅꯣ ꯀꯣꯂꯦꯖ ꯇꯝꯕ ꯂꯣꯏꯔꯀꯥꯟꯗ ꯑꯦꯝ ꯑꯦ ꯇꯧꯊꯣꯛꯀꯦ ꯀꯣꯏꯅ ꯍꯥꯏ ꯇꯥꯔꯗꯤ ꯃꯣꯏ ꯍꯧꯖꯤꯛꯇꯤ ꯀꯨꯏꯠꯄꯩꯈꯥꯦꯠ ꯍꯥꯏꯕ꯭ꯔꯣ ꯀꯨꯏꯠ ꯍꯥꯏꯕ꯭ꯔꯣ ꯀꯦꯠ ꯍꯥꯏꯕ꯭ꯔꯥ ꯀ꯭ꯋꯠ ꯍꯥꯏꯕ꯭ꯔꯥ ꯄꯩꯈꯥ ꯑꯃ ꯊꯥꯏꯗꯅ ꯑꯥ ꯀ꯭ꯋꯦꯠꯇꯣ ꯄꯩꯈꯥ ꯊꯥꯏꯗꯅꯀꯣ ꯑꯗꯨ ꯄꯩꯈꯥ ꯊꯥꯕꯗꯨꯗ ꯐ꯭ꯔꯤꯗ ꯃꯍꯥꯛ ꯑꯅꯤ ꯑꯍꯨꯝꯃꯨꯛ ꯍꯥꯞꯄꯦ ꯍꯥꯏꯕ ꯑꯦꯟ ꯑꯦꯁ ꯑꯦꯁꯇꯨ ꯌꯥꯎꯔꯗꯤ ꯑꯗꯣ ꯃ ꯑꯅꯤ ꯑꯍꯨꯝ ꯑꯁꯦ ꯇꯥꯕꯗꯕꯨꯗꯤ ꯃꯥ ꯑꯅꯤ ꯑꯍꯨꯝꯅ ꯍꯥꯏ ꯕ ꯋꯥꯅꯤ ꯍꯌꯦꯡ ꯄꯥꯁ ꯇꯧꯔꯝꯗꯥꯏꯗꯗꯤ ꯃꯥꯔ ꯑꯅꯤ ꯑꯍꯨꯝ ꯑꯃꯁꯨ ꯌꯥꯝ ꯆꯥꯎꯋꯤꯗꯅ ꯑꯗꯨꯅ ꯌꯥꯎꯁꯜꯍꯧꯕꯕꯅ ꯐꯩꯅ ꯌꯥꯎꯁꯟꯕꯅꯦꯕ
ꯎꯝ
ꯑꯗꯨ ꯀꯥꯟꯁꯨ ꯀꯥꯟꯅꯤꯡꯩꯉꯣ ꯍꯟꯗꯛ ꯅꯪ ꯌꯥꯎꯗꯣꯏꯔꯥ
ꯇꯅ
ꯀꯩꯅꯣꯗ ꯀꯩꯅꯣ ꯇꯝꯅꯤꯗꯥꯏꯅꯤꯅ ꯗꯤ ꯑꯦꯝ ꯀꯣꯂꯦꯖ ꯇꯝꯅꯤꯗꯥꯏꯅꯦ ꯑꯗꯨꯅꯗꯤ ꯑꯦꯟ ꯑꯦꯁ ꯑꯦꯁꯁꯨ ꯌꯥꯎꯁꯜꯂꯣ ꯌꯥꯎꯁꯥ ꯂ ꯄꯩꯁꯥ ꯂꯧ ꯍꯥꯏꯅꯤ ꯀꯩꯥꯝ ꯆꯥꯎꯗꯃꯤꯅ ꯂꯄꯥ ꯆꯥꯝꯈꯤ ꯑꯩꯒꯤ ꯑꯣꯏꯅ ꯕꯥꯅꯤ ꯄꯩꯁꯥ ꯐꯪꯗꯕ ꯑꯩꯈꯣꯏ ꯀꯩꯅꯣ ꯇꯧꯕꯅꯦ ꯍꯥꯏꯕ ꯑ ꯀꯩꯅꯣꯅꯦ ꯀꯔꯤ ꯀꯔꯤ ꯍꯥꯏꯕ ꯀꯛꯁꯤ ꯍꯟꯗꯛꯁꯨꯅꯦ ꯑꯃꯨꯛꯅꯦ ꯀꯔꯤ ꯑꯁꯥꯝꯗꯔ ꯀꯩꯗꯅꯣ ꯑꯃꯨꯛ ꯄꯨꯗꯣꯔꯔꯕꯅꯦ ꯀꯩꯅꯣ ꯇꯧꯕꯒꯤ ꯐꯪꯁꯟ ꯑꯃ ꯐꯦꯁꯇꯤꯚꯦꯜ ꯂꯃꯒꯤ
ꯁꯩꯗꯦ ꯇꯂꯦ ꯀꯃꯗꯗꯦ
ꯐ꯭ꯔꯔꯤꯗꯅꯦ ꯆꯠꯣꯏꯣ ꯐ꯭ꯔꯔꯤꯗ ꯅꯪꯒꯥꯔꯤ ꯄꯩꯁꯥ ꯄꯨꯊꯣꯔꯔ ꯅꯪꯕꯩꯁꯥ ꯄꯨꯊꯛꯔ ꯀꯩꯝꯇꯒꯤꯩꯁꯥ ꯄꯨꯊꯣꯔꯛꯔ ꯅꯪꯅꯣꯛ ꯄꯨꯒꯗꯣꯏꯕ ꯅꯪꯒꯤ ꯅꯅꯥꯄꯤꯔꯅꯤ ꯔ ꯄꯨꯣ ꯂꯥꯛ ꯆꯂ ꯂꯣꯔꯦ
ꯑꯣ ꯆꯠꯄ ꯌꯥꯕ ꯆꯠꯂꯗꯤ ꯑꯩ ꯀꯩꯝ ꯄꯥꯝꯖꯗ꯭ꯔꯦ ꯍꯥꯏꯕ ꯆꯠꯄ ꯌꯥꯕ ꯆꯠꯂꯨꯔꯦ ꯑꯩ ꯀꯩꯝꯇ ꯄꯥꯝꯖꯗ꯭ꯔꯦ
ꯍꯣꯏꯅꯦ ꯅꯪ ꯗꯦꯜꯂꯤ ꯀꯥꯕꯨꯗꯤ ꯆꯠꯂꯨꯔꯦ ꯈꯪꯉꯤꯅꯦ ꯑꯗꯨꯗꯤ ꯗꯦꯜꯂꯤ ꯀꯥ ꯆꯠꯂꯨꯗ ꯑꯩꯈꯣꯏ ꯅꯣꯔꯠ ꯏꯁꯀꯤꯁꯤ ꯑꯃꯨꯛ ꯌꯦꯡꯍꯧ ꯍꯥꯏꯕ ꯋꯥꯅꯤ ꯑꯩꯈꯣꯏꯅ ꯑꯣꯔꯗ ꯈꯤꯇꯪꯒꯤꯅꯦꯕ ꯃꯣꯏꯅ ꯄꯨꯗꯣꯏꯁꯤꯅꯦ ꯑꯦꯟ ꯑꯦꯁ ꯑꯦꯁ ꯁꯤꯅ ꯍꯣꯏꯅ ꯌꯦꯡꯍꯧ ꯀꯩꯅꯣ ꯅ ꯍꯌꯦꯡ ꯍꯅꯨꯕꯤ ꯑꯣꯏꯔꯀꯥꯟꯗ ꯌꯦꯡꯒ ꯍꯥꯏꯔꯣ ꯅꯁꯨꯨ ꯅꯕꯦꯟꯒ ꯂꯩꯔꯀꯥꯟꯗ
ꯒ ꯑꯃꯛꯀꯤ ꯍꯪꯒꯥꯥꯟꯗ ꯆꯠ ꯂꯩꯔꯦ ꯑꯁꯥꯝꯗꯨꯕꯨ ꯀꯩꯕꯤꯠꯇꯅꯣ
ꯅꯁ ꯆꯠꯂꯨꯔꯕ ꯑꯩꯁꯦ ꯀꯔꯝ ꯀꯥꯟꯗ ꯆꯠꯂꯨꯏꯅꯣ ꯀꯔꯝ ꯀꯥꯟꯗ
ꯆꯠꯂꯦ ꯑꯩ ꯃꯃꯥ ꯏꯟꯇꯔꯚꯤꯌꯨ ꯊꯥꯕꯗꯣ ꯒꯨꯍꯥꯇꯤꯗ ꯉꯥꯛꯇꯅꯤ ꯀꯩꯅ ꯆꯠꯂꯦꯗꯣ
ꯑꯥꯎ ꯆꯨꯝꯃꯤꯅꯤꯒꯍꯇꯤ ꯁꯝꯅ ꯀꯣꯀꯥꯎ ꯕꯨꯀꯥꯋꯣꯏ
ꯎꯝ
ꯑꯩꯒꯤ ꯀꯣꯛꯁꯦ ꯁꯤꯅ ꯄꯩꯈꯥ ꯊꯥꯗꯣꯏꯅꯦꯣ ꯑꯩ ꯁꯤꯒꯤ ꯀꯣꯛꯁꯤꯅ ꯄꯩꯈꯥ ꯊꯥꯗꯣꯔꯔꯕꯅꯤ ꯊꯥ ꯑꯃꯒꯤ ꯃꯅꯨꯡꯗ
ꯎꯝ ꯄꯥꯁ ꯇꯧꯅꯕ ꯊꯥꯗ ꯐꯦꯜꯒ ꯑꯣꯏꯔꯦ ꯍꯥꯏꯕꯗꯤ ꯊꯤ ꯐꯨꯅꯤꯡꯅꯤ
ꯍꯣꯏ ꯐꯦꯕꯧꯗꯤꯤ ꯑꯣꯏꯔꯣꯏ ꯑꯩꯈꯣꯏ ꯄꯩꯈꯥ ꯐꯦꯜꯂꯣꯏꯕ ꯃꯤ ꯀꯥꯡꯕꯨ ꯅꯠꯇꯦ ꯑꯗꯣ ꯈ꯭ꯥꯏꯏ ꯃꯔꯨ ꯑꯣꯏꯅ ꯑꯩꯈꯣꯏ ꯄꯩꯈꯥ ꯍꯥꯏꯗꯣꯛꯀꯗꯣꯏꯔꯤꯁꯦ ꯈꯪꯕ꯭ꯔꯥ ꯀꯩꯅꯣ ꯃꯃꯥꯡꯒꯤ ꯐꯥꯔꯁ ꯁꯦꯃꯤꯁꯇꯔꯒꯤ ꯄꯩꯈꯥꯏꯗꯣꯛꯇ꯭ꯔ ꯌꯥꯕ
ꯏ ꯄꯤꯑꯦꯝ ꯅꯅꯨꯡꯉꯔꯤꯅꯦ ꯋꯥꯔꯤꯔꯤꯁ
ꯑꯁꯦꯡꯕꯅꯦ ꯄꯩꯈꯥ ꯑꯃꯗꯤ ꯇꯧꯗꯣꯔꯦꯅ ꯍꯧꯖꯤꯛ ꯃꯃꯥꯡꯗ ꯐꯥꯔꯁꯠ ꯁꯦꯃꯤꯁꯇꯔꯒꯤ ꯄꯩꯈꯥꯗꯣꯛꯇ꯭ꯔꯤ ꯐꯁꯦꯁ ꯄꯩꯁꯥ ꯍꯥꯏꯗꯣꯛꯄꯗꯤ ꯂꯣꯏꯗꯅ ꯑꯃꯨꯛ ꯑ ꯀꯔꯤ ꯍꯟꯗꯛꯇ ꯀꯔꯤ ꯄꯩꯁꯥꯒꯤꯅꯣ ꯑꯗꯨ ꯑꯃ ꯇꯧꯈꯤꯕ ꯀꯨꯏꯗ꯭ꯔꯤꯕꯅꯦ ꯑꯗꯨꯁꯨ ꯍꯥꯏꯗꯣꯛꯇ꯭ꯔꯤꯕꯅꯤ
ꯎꯝ
ꯑꯗ ꯄ ꯀꯌꯥ ꯇꯧꯗ꯭ꯔꯤ ꯌꯧ ꯊꯥ ꯑꯃꯒꯤ ꯃꯅꯨꯡꯗ ꯄ꯭ꯔꯦꯛꯇꯤꯀꯦꯜꯁꯨ ꯇꯧꯗꯣꯏꯕ ꯑꯗꯒꯤ ꯁꯦꯂꯦꯕꯁꯇ ꯂꯣꯏꯁꯤꯟꯗꯣꯏꯕ
ꯑꯗ ꯄ
ꯐꯔꯤ ꯇꯔꯤ ꯋꯥꯔꯤꯅꯤꯗ
ꯃꯥꯅꯦ ꯐꯦꯔꯦꯡ ꯇꯨꯔꯦꯡꯒꯤ ꯋꯥꯔꯤꯅꯤ ꯑꯗꯩ ꯑꯇꯣꯞꯄ ꯀꯩꯅꯣ ꯑꯇꯣꯞꯄ ꯀꯣꯂꯦꯖꯇ ꯑꯃꯨꯛ ꯁꯦꯟꯗꯔ ꯑꯃꯨꯛ ꯄꯤꯗꯣꯏꯅꯤꯌꯦ
ꯇꯔꯤꯒ ꯍ ꯀ ꯇꯕꯔ
ꯃꯥꯅꯦ ꯐꯦꯔꯦꯡ ꯇꯨꯔꯦꯡꯅꯦ ꯍꯥꯏꯕ
ꯎꯝ
ꯐꯔꯦꯡ ꯇꯨꯔꯦꯡꯒ ꯅꯠꯇꯦ ꯃꯥꯒꯤꯁꯤꯗ ꯄꯨꯔꯥ ꯈꯣꯏꯗ꯭ꯔꯤꯡ ꯑꯩꯈꯣꯏ ꯗꯔꯥꯡꯗꯒꯤꯩ ꯍꯦꯟꯇꯣꯛꯇ ꯁꯥꯊꯤꯔꯅ ꯃꯁꯥ ꯃꯔꯣꯐꯥꯎ ꯌꯥꯎꯔꯛꯀꯗꯣꯔꯔꯕꯅꯦ
ꯎꯝ
ꯇꯤꯡꯒꯪ ꯄꯥꯝꯕꯤ ꯑꯣꯜꯂꯛꯀꯗꯧꯔꯕꯅꯦ ꯑꯩꯈꯣꯏ ꯀꯩꯅꯣ ꯑꯦꯝ ꯌꯨ ꯃꯈꯥꯁꯦ ꯅꯪ ꯑꯦꯝ ꯌꯨꯗ ꯈꯪ ꯁꯥꯟꯅꯕ ꯂꯩꯔꯗꯤꯈꯤꯇꯪ ꯀꯝꯄ꯭ꯂꯦꯟ ꯃꯆꯥ ꯑꯃ ꯊꯥꯡꯒꯆꯒꯦꯅ ꯍꯥꯏꯔꯒꯝꯄ꯭ꯂꯦꯟ ꯑꯗꯨꯝ ꯊꯥꯡꯖꯒꯦ ꯊꯖ ꯌꯥꯅꯤ
ꯎꯝ ꯇꯥꯏ
ꯅꯪ ꯈꯪꯅ ꯁꯥꯟꯅꯕ ꯂꯩꯒ ꯍꯥꯏꯗꯅꯦ
ꯗ ꯀꯣꯗ ꯇꯁꯤ
ꯅ ꯇꯁꯦ ꯃꯅꯦ ꯈꯣꯗ ꯑꯃ ꯁꯕ ꯍꯥꯏꯕ ꯃꯣꯏ ꯊꯕ ꯄꯨꯛꯆꯦꯟꯅ ꯁꯤꯜꯂꯤ ꯌꯦꯧꯉꯅꯦ ꯍꯥꯟꯅꯅ ꯑꯃꯨꯛ ꯀ꯭ꯂꯥꯁ ꯇꯦꯟꯗ ꯑꯣꯠꯄ ꯌꯥꯕ ꯑꯣꯠꯂꯝꯃꯦ ꯀ꯭ꯂꯥꯁ ꯇꯦꯟꯗꯒꯤꯩ ꯂꯣꯏꯗꯅ ꯑꯃꯨꯛ ꯀ꯭ꯂꯥꯁ ꯇꯨꯌꯦꯜꯞꯇ ꯑꯃꯨꯛ ꯑꯣꯠꯂꯦ ꯍꯧꯖꯤꯛꯅ ꯀ꯭ꯂꯥꯁ ꯇꯦꯟ ꯑꯉꯥꯡꯈꯩ ꯅꯨꯡꯉꯥꯏꯊꯣꯛꯈ꯭ꯔꯦ ꯑꯃꯨꯛ ꯀꯣꯂꯦꯖ ꯁꯥꯇ꯭ꯔ ꯑꯃꯨꯛ ꯑꯣꯂꯤꯧꯅꯤ
ꯃ ꯁꯛꯇꯧꯅꯨꯁꯤꯗꯤ ꯑꯗꯨꯅꯦ ꯅꯪꯒꯤ ꯃꯇꯝꯗꯨꯇ ꯑꯣꯠꯂꯤꯁꯦ
ꯑꯗꯨꯅꯦ ꯑꯩ ꯑꯩꯉꯣꯟꯗ ꯀꯔꯤ ꯑꯩꯅ ꯈꯪꯅꯤꯡꯉꯤꯁꯦ ꯑꯩꯈꯣꯏꯒꯤ ꯕꯦꯠꯁꯤꯗ ꯀꯔꯤ ꯅꯨꯡꯉꯥꯏꯇꯕ ꯀꯔꯤ ꯑꯋꯥꯕ ꯂꯩꯈ꯭ꯔꯕꯒꯅꯣ ꯅꯠꯇ꯭ꯔ ꯑꯩꯈꯣꯏꯅ ꯀꯌꯥꯝ ꯑꯣꯠꯂꯕꯅꯣ ꯁꯤꯅꯤ ꯅꯠꯇ꯭ꯔꯒ ꯑ ꯑꯦꯝ ꯌꯨꯒꯨꯝꯕ ꯑꯗꯒꯤ ꯕꯣꯔꯠꯀꯨꯝꯕꯗ ꯊꯕꯛ ꯇꯧꯕꯈꯩꯁꯦ ꯃꯣꯏ ꯃꯁ ꯆꯥꯃꯁꯨꯗꯣ ꯑꯩꯈꯣꯏꯒꯤ ꯕꯦꯁꯇ ꯌꯥꯎꯔꯝꯕ ꯑꯃ ꯅꯠꯇ꯭ꯔꯒꯅ ꯃꯣꯏꯅ ꯁꯥꯛꯛꯇꯇꯥ ꯅꯨꯡꯁꯤꯗꯕ ꯃꯤꯒꯤ ꯃꯆꯥ ꯃꯁꯨꯗꯣ ꯑꯩꯈꯣꯏꯒꯤ ꯕꯦꯁꯇ ꯌꯥꯎꯔꯝꯕ ꯑꯃ
ꯄꯤꯖꯌꯥ
ꯑꯁꯦꯡꯕꯅꯦ ꯑꯗꯨ ꯑꯣꯏꯇꯥꯔꯗꯤ ꯈꯔ ꯈꯅ ꯌꯥꯏꯑꯕꯀꯣ ꯑꯗꯨ ꯅꯠꯇ꯭ꯔꯗꯤ ꯃꯔꯝ ꯆꯥꯗꯅꯗꯤ ꯑꯣꯠꯂꯣꯏꯗꯅ ꯑꯩꯈꯣꯏꯅ ꯃꯣꯏꯗ ꯀꯩꯝꯇ ꯀꯩꯅꯣ ꯇꯧꯔꯨꯕꯁꯨ ꯅꯠꯇꯦ ꯕꯣꯔꯗ ꯃꯦꯝꯕꯔꯁꯤꯡꯗꯨꯒ ꯑꯩꯈꯣꯏꯒ ꯈꯪꯅꯩꯁꯨ ꯅꯠꯇꯦ ꯑꯩꯈꯣꯏ ꯈꯪꯅꯩ ꯍꯥꯏꯇꯥꯔꯦ ꯗꯤ ꯍꯣꯏ ꯑꯩꯈꯣꯏꯅꯒ ꯑꯣꯜꯂꯝꯕꯁꯨ ꯌꯥꯏꯀꯣ ꯑꯗꯣ ꯑꯩꯈꯣꯏꯒ ꯈꯪꯅꯕ ꯅ ꯃꯇꯝꯗ ꯑꯩꯈꯣꯏꯅꯗꯤ ꯀꯩꯁꯨ ꯑꯣꯜꯂꯝꯃꯔꯣꯏꯗꯅ
ꯈꯪꯗꯦꯗ ꯂꯣꯛꯁꯦ ꯀꯣꯔꯣ ꯣꯔꯣ ꯂꯥꯎꯑꯣꯔꯦ
ꯑꯗꯨꯅ ꯀꯩꯅꯣ ꯀꯩꯅꯣꯗ ꯀꯔꯤ ꯑꯩꯁ ꯃꯃꯤꯡꯁꯤꯗ ꯀꯥꯎꯋꯦ ꯗꯤ ꯑꯦꯝꯗ ꯗꯤꯄ꯭ꯂꯣꯃꯥ ꯇꯧꯅꯤ ꯍꯥꯏꯗꯣ ꯗꯤ ꯑꯦꯝꯗ ꯗꯥꯏꯔꯦꯛꯂ ꯅꯠꯇ꯭ꯔꯒ ꯗꯤ ꯑꯦꯝꯒꯤ ꯃꯅꯥꯛꯇꯁꯨ ꯁꯦꯟꯇꯔ ꯍꯥꯏ
ꯦꯝꯅꯦ ꯗꯤꯅꯤ ꯋꯥꯁ
ꯑꯦꯝ ꯀꯩꯗꯕ
ꯑꯠꯁꯇ ꯑꯥꯠꯁ
ꯑꯣꯗꯤ ꯑꯝꯇ ꯇꯥꯔꯦ ꯑꯣꯏꯅ
ꯎꯝ
ꯑꯣꯉ ꯍꯥꯏꯦ
ꯃꯣꯏ ꯃꯅꯥꯛꯀꯤꯗꯨꯗꯤ ꯀꯩꯅꯣꯅꯤꯍꯦ ꯇꯤꯆꯔꯁ ꯇ꯭ꯔꯦꯅꯤꯡꯒꯤꯅꯤ
ꯑꯣ ꯑꯩꯁꯦ ꯉꯁꯥꯏꯁꯦ ꯍꯥꯏꯐꯦꯠ ꯃꯥꯖꯕꯤꯅꯁꯨ ꯑꯗꯨꯝ ꯄꯜꯂꯝꯕ ꯃꯥ ꯑꯣꯖꯥ ꯑꯣꯏꯕꯒꯤ ꯇ꯭ꯔꯦꯅꯤꯡꯗꯣ ꯑꯗꯨꯗ ꯇꯧꯔꯑꯦ ꯈꯣꯠꯂꯦꯅ ꯑꯗꯨꯗ ꯑꯩꯗꯤ ꯅꯪꯅ ꯇꯧꯗꯣꯏꯗꯨꯒ ꯃꯥꯅ ꯇꯧ ꯃꯥꯅ ꯇꯧꯔꯛꯑꯦ ꯍꯥꯏꯗꯨꯒ ꯃꯥꯟꯅꯕꯣꯏ ꯅꯤꯡꯉꯨꯕ
ꯃꯥ ꯑꯗꯨꯅ ꯍꯤꯟꯗꯤ ꯇꯤꯆꯔꯁ ꯇ꯭ꯔꯦꯅꯤꯡꯒꯤ ꯑꯣꯏꯔꯝꯒꯅꯤ
ꯑꯗꯨ ꯅꯪꯁꯨ ꯍꯤꯟꯗꯤ ꯅꯠꯇ꯭ꯔꯣ
ꯃꯥꯅꯦ ꯑꯗꯨꯗꯤ ꯀꯩꯅꯣ ꯇꯧꯗꯗꯤ ꯌꯥꯗꯦ ꯃꯤꯠ ꯍꯥꯟꯅ ꯑꯩꯅ ꯗꯤꯄ꯭ꯂꯣꯃꯥ ꯍꯥꯟꯅ ꯇꯧꯊꯣꯛꯑꯗ ꯇꯝꯒꯗꯕ
ꯑꯗ ꯍꯤꯟꯗꯤꯁꯦ ꯀꯩꯅꯣ ꯀꯣꯂꯦꯖꯀꯤꯁꯨ ꯀꯣꯂꯦꯖꯇꯒꯁꯨ ꯍꯤꯟꯗꯤꯁꯦ ꯁꯕꯖꯦꯛ ꯑꯣꯏꯅꯒ ꯂꯩꯕ ꯌꯥꯎꯕ꯭ꯔ
ꯌꯥꯎꯗ ꯅꯠꯇ꯭ꯔꯣ ꯑꯥꯔꯁꯤꯗ ꯌꯥꯎꯔꯤꯁꯦ
ꯅꯠꯇꯦ ꯑꯗꯨꯅ ꯗꯤꯄ꯭ꯂꯣꯃꯥꯅꯤꯗꯅ ꯗꯤꯄ꯭ꯂꯣꯃꯥ ꯅ
ꯌꯥꯏꯌꯦꯦ ꯑꯩꯅ ꯆꯍꯤ ꯑꯅꯤꯈꯛꯀꯤ ꯇꯧꯅꯤ ꯍꯥꯏꯕꯩ ꯋꯥꯅꯤ
ꯑꯣ ꯑꯩꯗꯤ ꯍꯤꯟꯗꯤꯁꯦ ꯀꯩꯁꯨ ꯌꯥꯝ ꯇꯥꯗꯕꯗꯨꯗ ꯌꯥꯎꯗꯕ꯭ꯔꯥ ꯁꯤꯅꯤ ꯑꯗꯩ ꯏꯪꯂꯤꯁꯇ ꯗꯤꯄ꯭ꯂꯣꯃꯥ ꯏꯪꯂꯤꯁꯇ ꯕꯤ ꯑꯦꯁ ꯁꯤ ꯇꯧꯋꯦ ꯀꯥꯏꯗꯣ ꯀꯩꯁꯥꯝ ꯇꯥꯗꯦꯗꯅ
ꯎꯝ
ꯑꯗꯨꯅ ꯌꯥꯎꯗꯕ꯭ꯔꯥꯅ ꯈꯜꯂꯨ
ꯑꯗꯨ ꯑꯗꯨ
ꯑꯗꯨꯒꯨꯝꯕꯒ ꯑꯝꯇ ꯈꯪꯖꯗ꯭ꯔꯦ ꯑꯩꯈꯣꯏ ꯇꯧꯔꯤꯁꯦ
ꯎꯝ
ꯅꯪ ꯆꯨꯆꯥꯥ ꯆꯨꯆꯥꯥꯗꯩꯗꯣ ꯉꯔꯥꯡꯗꯒꯤꯩ ꯑꯃꯨꯛ ꯍꯦꯟꯖꯜꯂꯕ
ꯍꯣꯔꯦ ꯉꯁꯥꯏꯗꯣ ꯍꯜꯂꯛꯄꯗ ꯎꯐꯨꯟ ꯈꯔ ꯆꯥꯈꯤꯕꯒꯤ
ꯑ ꯅꯪ ꯄꯦꯔꯥꯁꯤꯇꯥꯃꯣꯜꯁꯨ ꯅꯝꯐꯨꯗ ꯑꯗꯨꯝ ꯆꯥꯗ꯭ꯔꯦ ꯑ ꯁꯥꯎꯅ ꯇꯥꯎꯟ
ꯎꯝ
ꯍꯣꯏ ꯑꯩ ꯉꯥꯏꯍꯥꯛꯇꯪ ꯂꯩꯔꯒ ꯑꯃꯨꯛ ꯇꯧꯔꯛꯀꯦ
ꯎꯝ
ꯊꯃꯦ ꯀꯣ
ꯑꯣ